ꯍꯥꯎ
ꯅꯪꯒꯤ ꯈꯛꯇ ꯉꯥꯏꯔꯦ ꯌꯥꯔꯤꯁꯦ
ꯇꯥꯕ꯭ꯔꯣ
ꯌꯥꯝ ꯂꯥꯞꯅ ꯇꯥꯏꯗ ꯅꯈꯣꯟꯗꯣ
ꯑ ꯇꯔꯕꯣ
ꯇꯥꯏ ꯇꯥꯏ ꯇꯥꯏ ꯃꯥꯡꯉꯦ ꯑꯩꯗꯤ ꯌꯥꯝ ꯃꯥꯡꯉꯦ ꯁꯤꯔꯦ ꯑꯩꯗꯤ ꯁꯤꯔꯦ
ꯀꯩꯒꯤꯅꯣꯅꯦ ꯑꯇꯣꯞꯄ ꯃꯤꯒ ꯋꯥꯔꯤ ꯁꯥꯟꯅꯕ ꯌꯥꯗ꯭ꯔꯒ ꯑꯩꯒ ꯉꯥꯛꯇ ꯌꯥꯕꯗꯤ ꯑꯩꯁꯨ ꯇꯤꯡꯅꯔꯦꯗ ꯑꯦ
ꯅꯪꯅ ꯖꯟꯇ꯭ꯔꯥ ꯁꯣꯏꯔꯝꯕ꯭ꯔꯣ
ꯑꯩꯗꯤ ꯑꯗꯨꯒꯨꯝꯕꯗꯤ ꯍꯩꯇꯦ
ꯈꯪꯗꯦꯀꯣ
ꯍꯧꯖꯤꯛꯁꯤ ꯅꯨꯄꯤ ꯌꯥꯝ ꯅꯨꯡꯉꯥꯏꯕꯅꯤꯅ ꯑ
ꯈꯪꯗꯦ ꯑꯩ ꯀꯔꯤꯒꯤꯔ ꯌꯥꯗ꯭ꯔꯤꯁꯦ ꯑꯩ ꯌꯥꯝ ꯃꯥꯡꯉꯦ ꯋꯥꯔꯤꯗꯤ ꯁꯥꯥꯕꯗꯤ ꯌꯥꯌꯦꯗ
ꯈꯩꯗꯧꯔꯤꯕ ꯅꯪꯕꯣ
ꯑꯩꯅꯕꯨ ꯀꯩꯗꯧꯕ꯭ꯔꯣ
ꯑꯉꯥꯡ ꯌꯦꯡꯉ ꯂꯩꯌꯨ
ꯊꯕꯛ ꯂꯣꯏꯔꯒ ꯑꯩ ꯑꯥꯏ ꯗꯤꯒꯤꯅꯦ
ꯃꯤ ꯑꯃ ꯋꯥꯔꯤ ꯁꯥꯕꯅꯦꯕ ꯑꯁ ꯑꯗꯨ ꯄꯨꯡ ꯌꯧꯒꯦ ꯇꯧꯋꯦ ꯋꯥꯔꯤ ꯁꯥꯕꯗꯨ ꯀꯨꯏꯌꯦ
ꯑꯣ ꯀꯃꯥꯏꯅ
ꯈꯪꯗꯦ ꯑꯩꯁꯨ ꯍꯣꯔꯦꯟ ꯀꯃꯥꯏꯅ ꯇꯧꯔꯛꯀꯗꯦ ꯈꯪꯗꯦ ꯑꯗꯨꯁꯨ ꯁꯥꯕꯗꯤ ꯁꯥꯔꯦ
ꯑꯁ ꯀꯔꯤ ꯋꯥꯔꯤ ꯑꯥ
ꯂꯨꯍꯣꯡ ꯈ꯭ꯔꯕꯖꯥꯠꯅꯦ
ꯎꯝ
ꯑꯗꯨ ꯂꯨꯍꯣꯡꯉꯒ ꯃꯥꯁꯦ ꯆꯦꯟꯅꯥꯏꯗꯥ ꯂꯩꯌꯦ ꯑꯗꯣ ꯍꯟꯗꯛ ꯁꯝꯃꯔ ꯚꯦꯀꯦꯁꯟ ꯃꯥꯒꯤ ꯅꯨꯄꯥꯗꯣ ꯄ꯭ꯔꯣꯐꯦꯁꯔꯅꯤ ꯍꯥꯏꯌꯦꯕꯀꯣ ꯑꯦꯁꯤꯁꯇꯦꯟ ꯄ꯭ꯔꯣꯐꯦꯁꯔ
ꯑꯧ
ꯃꯗꯨꯒꯤꯗꯃꯛꯇ ꯃꯣꯏꯁꯦ ꯆꯦꯟꯅꯥꯏꯗ ꯂꯩꯔꯝꯕꯅꯤ ꯑꯗꯣ ꯀꯩꯅꯣ ꯁꯨꯇꯤ ꯂꯩ ꯁꯝꯃꯔ ꯚꯦꯀꯦꯁꯟ ꯂꯩꯕꯒꯤ ꯌꯨꯝꯗ ꯍꯜꯂꯛꯑꯒ ꯂꯩꯌꯦ ꯑꯗꯣ ꯑꯗꯨꯒꯤ ꯃꯇꯥꯡꯗ ꯋꯥꯔꯤ ꯈꯔ ꯁꯥꯟꯅꯩ
ꯈꯪꯗꯦꯅꯦ
ꯁꯥꯕꯨ ꯁꯥꯟꯅꯔꯗꯤ ꯐꯔꯦ
ꯁꯥꯕꯨ ꯁꯅꯔꯗꯤ ꯐꯔꯦ
ꯑꯩ ꯑꯩꯅꯁꯨ ꯏꯃꯥꯟꯅꯕꯤꯗ ꯁꯤꯌꯔ ꯇꯧꯕꯤꯕꯅꯤꯅ ꯃꯣꯏꯗꯣ ꯍꯣꯏ ꯍꯣꯏ ꯍꯥꯏꯔꯛꯑꯦ ꯏꯃꯥꯟꯅꯕꯤꯒꯤꯃꯛꯇ ꯅꯠꯇꯦ ꯑꯩꯅ ꯁꯤꯗ ꯋꯥꯔꯤ ꯁꯥꯕꯗꯣ
ꯑꯠꯁꯥ ꯅꯪꯕꯨꯗꯤ ꯃꯤ ꯌꯥꯝ ꯂꯩꯒꯅꯤꯅꯦ ꯑꯩ ꯑꯩꯗꯤ ꯂꯩꯇꯦ
ꯑꯗꯨ ꯅꯪꯅ ꯁꯥꯗꯕꯒꯤꯅꯤꯅ ꯑꯩꯒꯤꯁꯨ ꯃꯤ ꯌꯥꯝ ꯂꯩꯇꯦꯗꯥ ꯃꯣꯏꯅ ꯃꯣꯏꯅ ꯑꯗꯨꯝ ꯇꯧꯔꯛꯑꯣ ꯍꯥꯏꯕ ꯀꯥꯟꯗ ꯑꯗꯨꯝ ꯇꯧꯕꯋꯅꯤ ꯑꯗꯣ ꯋꯥꯔꯤ ꯁꯥꯅꯤꯡꯉꯥꯏ ꯁꯨꯝ ꯂꯩꯕꯨꯗꯤ ꯂꯩꯇꯦ ꯑꯣꯏꯔꯁꯨ ꯑꯥ ꯁꯥꯟꯅꯔꯒ ꯂꯩꯕꯅꯤ
ꯑꯠꯁꯥ ꯅꯪ
ꯀꯩꯅꯣꯗꯒꯤ ꯑꯣꯈꯦꯗꯒꯤ ꯑꯠꯁꯥ ꯑꯣꯟꯈ꯭ꯔꯦ ꯅꯪꯒꯤꯗꯣ
ꯇꯧꯕꯤꯔꯒꯦꯁꯦ
ꯏꯁ ꯑꯣꯈꯦ ꯌꯥꯝ
ꯑꯠꯆꯥ ꯍꯥꯏꯔꯣꯏꯒꯦ ꯑꯣꯛꯆꯥꯥ ꯍꯥꯏꯅ ꯍꯥꯏꯔꯒꯦ
ꯑꯣꯛꯁꯥ ꯍꯥꯏꯅ
ꯉꯁꯥꯏꯗꯣ ꯑꯩ ꯋꯥꯔꯤ ꯐꯣꯟ ꯋꯥꯔꯤ ꯇꯧꯕ ꯀꯥꯟꯗ ꯍꯥ
ꯇꯥꯗ꯭ꯔꯦ ꯇꯥꯗ꯭ꯔꯦ ꯅꯈꯣꯟꯗꯣ
ꯅꯪ ꯂꯩꯔꯤꯛ ꯄꯥꯗꯕ꯭ꯔꯣ
ꯄꯥꯗꯦꯗ ꯉꯁꯤꯁꯦ ꯄꯥꯕ ꯌꯥꯕ ꯉꯔꯥꯡꯁꯨ ꯄꯥꯗꯦ ꯑꯁ ꯉꯁꯤꯗꯤ ꯄꯥꯗꯕꯅꯤꯅꯦ ꯍꯧꯖꯤꯛ ꯈꯪꯗꯦ ꯑꯁ ꯄꯥꯗꯤ ꯄꯥꯗꯕꯗꯤ ꯌꯥꯗꯦ ꯄꯥꯔꯅꯤ ꯉꯁꯤ
ꯄꯕꯥ ꯌꯗꯥꯔꯣ ꯅꯪ ꯉꯁꯥꯏꯗꯒꯤ ꯀꯔꯤ ꯇꯧꯔꯥ ꯂꯩꯒꯦꯕ
ꯑꯗꯨꯅꯤ ꯀꯔꯤ ꯇꯧ ꯂꯩꯕ꯭ꯔꯣ ꯈꯪꯗꯦ ꯑꯩꯁꯨ ꯗꯨꯝ ꯑꯃ ꯑꯃ ꯇꯧꯔꯒ ꯉꯥꯎꯔꯒ ꯂꯩꯔꯦ
ꯉꯁꯥꯏꯗꯒꯤ ꯂꯥꯏꯔꯤꯛ ꯄꯥꯕꯗꯣ
ꯑꯗꯨꯅ ꯃꯤꯕꯨ ꯋꯥꯔꯤ ꯁꯥꯕ ꯍꯣꯠꯅꯕꯗ ꯂꯥꯏꯔꯤꯛꯁꯨ ꯄꯥꯕ ꯐꯪꯍꯧꯗ꯭ꯔꯦ ꯈꯪꯗ꯭ꯔꯦ
ꯎ ꯍ ꯁꯗ ꯃꯥꯏ ꯄꯤ ꯃ ꯌꯥꯦ꯫ ꯈꯨꯝꯗ ꯂꯣ ꯑꯗꯨ ꯁꯥꯎꯅꯤ ꯌꯥ ꯅꯪꯅꯗꯤ ꯁꯥꯎꯉꯗ꯭ꯔꯦꯅꯦ꯫
ꯅꯪꯒꯤ ꯅꯈꯣꯟꯗꯣ ꯌꯥꯝ ꯁꯤꯡꯗꯦꯀꯣ ꯅꯪ ꯈꯔ ꯅꯛꯑꯒ ꯉꯥꯡꯉꯣ꯫
ꯑꯣ ꯁꯦꯡꯗꯕ꯭ꯔꯥ ꯁꯦꯡꯕ꯭ꯔꯥ ꯍꯧ ꯑꯣ
ꯑꯗꯨꯅ ꯉꯁꯥꯏ ꯅꯨꯄꯤ ꯑꯅꯤ ꯑꯍꯨꯝ ꯅꯨꯄꯤ ꯑꯅꯤ ꯑꯍꯨꯝꯅ ꯑꯩꯅ ꯀꯩꯅꯣꯃꯗ ꯋꯥꯆꯦꯞꯇ ꯉꯥꯡꯅꯕꯗꯣ ꯑꯣ ꯇꯧꯔꯣ ꯌꯥꯗꯦꯕ ꯑꯗꯨ ꯀꯣꯜ ꯇꯧꯗ꯭ꯔꯤꯉꯩꯗꯗꯤ ꯍꯥꯡꯈ꯭ꯔꯦ ꯅꯪ ꯂꯩꯁꯥꯕꯤꯔ ꯃꯧꯔꯥ ꯀꯥꯏꯅ ꯍꯥꯡꯈ꯭ꯔꯦ꯫
ꯑꯁ
ꯀꯣꯜ ꯇꯧꯕꯗ ꯌꯥꯔꯝꯗꯕ
ꯑꯣ
ꯃꯤꯈꯔꯥ ꯃꯤ ꯈꯔꯥꯅꯗꯤ ꯃꯤ ꯈꯔꯥꯅꯗꯤ꯫ ꯂꯩꯁꯥꯕꯤꯔꯝ ꯃꯧꯔꯥꯔꯒ ꯑ ꯑꯩ ꯑꯩꯒꯤ ꯃꯈꯣꯟꯁꯦ ꯃꯧ ꯃꯥꯟꯕ꯭ꯔꯥ ꯑꯁꯤꯅꯤꯅꯦ꯫
ꯎꯝ
ꯃꯥꯅꯗꯤ ꯃꯥꯅ ꯍꯥꯏꯕꯗꯣ ꯀꯔꯤꯕ ꯎ ꯈꯪꯗꯦ ꯅꯪ ꯈꯟꯅꯤꯡꯕ ꯈꯜꯂꯣꯁꯤꯅꯦ ꯑꯗꯨ ꯑꯣꯏꯔꯗꯤ ꯃꯧ ꯇꯥꯔꯅꯤ ꯃꯥ
ꯑꯗꯨꯗꯤ ꯑꯣꯏꯔꯝꯒꯅꯤꯗ ꯍꯥꯏꯗꯤ ꯂꯩꯁꯥꯕꯤꯅ ꯃꯉꯣꯟꯗ ꯃꯧꯅꯦ ꯍꯥꯏꯕꯗ ꯈꯅꯤꯡꯕ ꯈꯜꯂꯣꯗꯤ ꯍꯥꯏꯔꯣꯏꯕ
ꯃꯥꯅꯦ ꯃꯥꯁꯦ ꯃꯧ ꯑꯣꯏꯔꯁꯨ ꯈꯔ ꯈꯥꯏꯅꯤꯡꯕ ꯖꯥꯠꯅꯦ꯫
ꯑꯗꯨ ꯅꯪ ꯈꯥꯏꯕꯤꯕ ꯌꯥꯗ꯭ꯔꯣ
ꯅꯪ ꯈꯥꯏꯖꯤꯟꯒꯦꯅ ꯀꯣꯜ ꯇꯧꯒꯦꯅ ꯇꯧꯕꯅꯦ ꯑꯗꯣ ꯌꯥꯗ꯭ꯔꯕꯅꯤꯅ ꯑꯩꯅ ꯅꯠꯇ꯭ꯔꯦꯗꯅ ꯃꯥꯅꯁꯨ ꯅꯠꯇ꯭ꯔꯦꯗꯅ꯫
ꯕꯤꯔꯥꯅꯤꯍꯦ꯫
ꯑꯗꯨꯅꯦ꯫
ꯑꯩꯁꯨꯅꯦ ꯑꯗꯨꯝ ꯃꯤ ꯈꯔ ꯂꯩꯌꯦꯕꯀꯣ ꯇꯧꯕ ꯌꯥꯗꯕ ꯑꯗꯣ ꯏꯕꯥꯅꯤ ꯏꯕꯥꯅꯤꯅ ꯋꯥꯔꯤ ꯁꯥꯟꯅꯕꯗꯨꯗꯤ ꯀꯩꯁꯨ ꯇꯧꯗꯦ ꯑꯃꯨꯛ ꯑꯗꯨ ꯁꯤꯒꯨꯝꯕꯁꯦ꯫
ꯏꯕꯥꯅꯤꯗꯗꯤ ꯕꯦꯔꯥ ꯀꯔꯤꯁꯨ ꯂꯩꯇꯦ꯫ ꯊꯦꯡꯅꯍꯡꯔꯁꯨ ꯏꯕꯥꯅꯤꯗꯤ ꯕꯦꯔꯥ ꯀꯔꯤꯁꯨ ꯂꯩꯔꯣꯏ꯫
ꯑꯦ ꯃꯆꯥꯅꯨꯄꯤꯔ ꯅꯨꯄꯥꯔ ꯈꯪꯗꯦꯅꯦ ꯃꯥꯗꯤ ꯉꯥꯡꯉꯤꯅꯦ꯫
ꯑꯩ ꯅꯨꯄꯤꯅꯦ ꯅꯨꯄꯤ꯫
ꯑꯆꯥ ꯅꯪ ꯍꯧꯖꯤꯛ ꯄꯝꯕ꯭ꯔꯣ꯫
ꯄꯝꯃꯦꯒ ꯇꯨꯝꯗ꯭ꯔꯤꯃ ꯄꫭꯗꯦ ꯄꯝꯕ꯫
ꯑꯆꯥ
ꯇꯨꯃꯤꯟꯅ ꯂꯩꯒꯦ ꯑꯗꯨꯝ ꯃꯔꯛ ꯃꯔꯛꯇ ꯂꯥꯡꯕꯅꯦ ꯃꯥꯅ ꯃꯈꯥꯗ ꯀꯅꯥꯅꯣ
ꯑꯉꯥꯡꯗꯣ
ꯑꯣ ꯍꯡꯐꯕꯅꯦ ꯌꯥꯝ ꯀꯞ ꯇꯕꯅꯦ꯫ ꯇꯨꯝꯃ ꯑꯩꯅ ꯑꯩꯅ ꯑꯗꯨꯝ ꯇꯨꯝꯍꯟꯕꯗ ꯇꯨꯝꯕꯅꯦ꯫
ꯑꯆꯥ ꯎꯝ
ꯑꯇꯣꯞꯄꯒꯤꯗꯃꯛꯇꯤꯀꯣ ꯑꯇꯣꯞꯄꯒꯤꯗꯃꯛꯇꯤ ꯑꯁꯤ ꯑꯉꯥꯡꯁꯦ ꯌꯥꯝ ꯁꯥꯊꯤꯕ ꯑꯩꯒꯤꯗꯃꯛꯇ ꯀꯩꯁꯨꯕꯨꯗꯤ ꯇꯧꯗꯦꯗꯀꯣ꯫
ꯑꯉꯥꯡ ꯌꯥꯝ ꯌꯥꯝ ꯌꯦꯡꯕ ꯍꯥꯏꯕ ꯖꯥꯠꯅꯤꯅꯦ ꯑꯉꯥꯡ ꯑꯣꯏꯅ ꯂꯩꯔꯤꯒꯔꯣ ꯅꯪ꯫
ꯑ ꯌꯦꯡꯉꯤꯅꯤꯅꯦ ꯑꯩꯒꯤ ꯏꯆꯦꯒꯤ ꯃꯆꯥꯁꯤꯡꯁꯨ ꯌꯦꯡꯉꯛꯏꯅꯦ ꯑꯩꯗꯤ ꯑꯩꯅ ꯏꯂꯚꯦꯟ ꯇꯨꯋꯦꯜꯞ ꯀꯥꯕꯗꯒꯤ ꯑꯗꯨꯝ ꯌꯦꯡꯉ ꯂꯥꯛꯄꯗꯣ
ꯑꯗꯨꯗꯤ ꯑꯉꯥꯡ ꯑꯣꯏꯅ ꯑꯉꯥꯡ ꯑꯣꯏꯅ ꯁꯦꯝꯃꯁꯤꯔꯣ
ꯐꯔꯦ
ꯑꯉꯥꯡ ꯑꫭꯏꯅ ꯁꯦꯝꯃꯁꯤꯔꯒꯥꯏ ꯍꯦꯛꯇ ꯍꯥꯏꯕ ꯌꯥꯕ ꯋꯥꯔ
ꯃꯤ ꯑꯉꯥꯡ ꯃꯤ ꯑꯉꯥꯡ ꯈꯛꯇ ꯌꯣꯛꯒ ꯂꯩꯕ꯭ꯔꯣ ꯅꯪ ꯅꯁꯥꯒꯤ ꯁꯦꯝꯕ ꯌꯥꯗ꯭ꯔꯣ
ꯎꯝ ꯏꯁꯥꯒꯤꯗꯤ ꯀꯣꯟꯅ
ꯍꯥ
ꯀꯣꯟꯅ ꯁꯦꯝꯃꯒꯤ ꯀꫭꯟꯅ
ꯀꯣꯟꯅ ꯁꯦꯝꯃꯒꯦꯕ
ꯎꯝ
ꯀꫭꯟꯅ ꯍꯥꯏꯕꯁꯦ ꯑꯗꯨꯝ ꯍꯌꯦꯡ ꯍꯌꯦꯡꯁꯨ ꯌꯥꯔꯅꯤꯗ
ꯍꯌꯦꯡꯁꯨ ꯌꯥꯅꯤꯗꯌꯦ ꯅꯪ ꯁꯦꯝꯈ꯭ꯔꯣ ꯑꯗꯨꯗꯤ ꯑꯩ ꯈꯪꯗ꯭ꯔꯦ
ꯎꯝ ꯍꯟꯗꯛꯇꯤ ꯑꯥꯏ ꯕꯤ ꯑꯦꯐ ꯀꯨꯝꯁ ꯌꯥꯝ ꯇꯧꯗꯤ ꯇꯧꯅꯕꯅꯦ ꯑꯉꯥꯡ ꯐꯪꯗ꯭ꯔꯗꯤ
ꯇꯧꯅꯩꯗꯥ ꯑꯩꯗꯤ ꯑꯗꯨ ꯑꯗꯨꯒꯤ ꯄ꯭ꯔꯣꯕ꯭ꯂꯦꯝ ꯂꯩꯒꯗ꯭ꯔꯅ ꯀꯤꯒꯅꯤ ꯍꯥꯏꯗꯤ ꯏꯁꯥꯗꯣ ꯌꯥꯝ ꯐꯠꯇꯦꯕꯀꯣ ꯑꯗꯨꯒꯤ ꯑꯩꯗꯤ ꯌꯨꯝ ꯄꯥꯗꯁꯨ ꯀꯤꯌꯦꯦ ꯁꯦꯡꯉꯅ ꯑꯩ ꯍꯧꯖꯤꯛꯇꯤ ꯑꯗꯨꯝ ꯍꯥꯏꯕ ꯋꯥꯅꯤ
ꯑꯗꯨꯅ ꯑ ꯐ ꯑꯉꯥꯡ ꯐꯪꯗ꯭ꯔꯗꯤ ꯅꯪ ꯅꯪꯒꯤ ꯃꯔꯨꯞ ꯅꯨꯄꯤ ꯑꯃ ꯊꯤꯕꯤꯔ ꯂꯣꯏꯔꯦ ꯑꯅ
ꯀꯔꯤ ꯍꯥꯏꯕꯗꯨꯅ
ꯑꯣ ꯂꯨꯍꯣꯡꯗꯅ ꯑꯉꯥꯡ ꯐꯗꯗꯤ ꯑ ꯁꯣꯔꯤ ꯌꯥꯗ꯭ꯔꯦ ꯅꯣꯡ ꯇꯔꯥ ꯐ ꯁꯣꯔꯤ ꯁꯣꯔꯤ ꯐꯦꯟꯗꯣ ꯊꯥꯗ꯭ꯔꯗꯤ ꯑꯃꯨꯛꯀ ꯁꯥꯕ ꯅꯣꯡ ꯇꯥꯔꯛꯑꯁꯨ ꯑꯗꯨꯒꯤ ꯑꯣꯏꯅ ꯐꯦꯟ ꯊꯥꯜꯔꯦꯕꯗꯣ ꯈꯣꯡꯁꯤꯅ ꯏꯪꯔꯥꯛꯄ ꯌꯥꯗ꯭ꯔꯦ ꯀꯥꯔꯇꯨꯁ ꯊꯣꯔꯛꯑꯣꯦ ꯄꯥꯟꯒꯅꯤꯀꯣ ꯂꯤꯛꯄ ꯍꯥꯏꯌꯨꯒꯣ
ꯀꯔꯤꯕ ꯑꯉꯥꯡ ꯑꯩꯅ ꯍꯥꯏꯔꯝꯗꯣ ꯀꯔꯤꯅꯣ
ꯑ ꯀꯗꯕ ꯏꯃꯥꯟꯅꯕꯤ ꯀꯗꯧꯕ
ꯑꯣ ꯅꯪ ꯂꯨꯍꯣꯡꯉꯒ ꯅꯪ ꯑꯉꯥꯡ ꯂꯩꯕ ꯌꯥꯗ꯭ꯔꯗꯤ ꯅꯪꯒꯤ ꯐ꯭ꯔꯦꯟ ꯑꯃ ꯊꯤꯕꯤꯕ ꯇꯥꯔꯦꯕ ꯂꯩꯃꯤꯟꯅꯕ ꯌꯥꯅꯤꯡꯉꯥꯏ
ꯌꯥꯒꯤꯔꯣ
ꯅꯠꯇ ꯌꯥꯏꯅꯤ ꯅꯠꯇꯁꯨ ꯍꯥꯏꯕ ꯍꯥꯏꯩꯅꯦ
ꯌꯥꯒꯤꯔꯣ
ꯌꯥꯏ ꯌꯥ ꯀꯗꯤꯔ ꯅꯣ ꯀꯩꯅ ꯅꯪꯗ ꯃꯀ
ꯌꯦ ꯅꯪꯁꯨꯣ
ꯌꯥꯅꯤꯡ ꯌꯥꯅꯤꯡꯗ꯭ꯔꯒ ꯌꯥꯏ ꯌꯥꯏ ꯍꯥꯏꯕ ꯍꯧꯔꯦ ꯍꯧꯖꯤꯛꯇꯤ
ꯁꯤꯕꯤꯒꯦ ꯍꯥꯏꯕꯅꯤꯅꯦ ꯅꯪꯒꯤꯗꯨꯃ ꯑꯇꯣꯞꯄ
ꯑꯗ ꯅꯪꯁꯨ ꯂꯩꯕ ꯇꯥꯕꯅꯤꯅꯦ
ꯑꯣꯏꯣꯏꯗꯗꯔꯤꯒ
ꯇꯣ ꯂꯨꯍꯣꯡꯈ꯭ꯔꯗꯤ ꯂꯩꯇ꯭ꯔꯗꯤ
ꯎꯝ ꯑꯩꯒ ꯅꯒꯂꯗꯣ ꯑꯩ ꯋꯥꯔꯤꯗꯤ ꯑꯩꯒ ꯁꯥꯔ ꯂꯣꯏꯔꯦ ꯂꯨꯍꯣꯡꯕꯅ ꯑꯃꯒ ꯂꯨꯍꯣꯡꯉ ꯂꯣꯏꯔꯦ ꯅꯠꯇ꯭ꯔꯣ
ꯑꯆꯥ ꯑꯣꯏꯣꯏꯅꯦ
ꯅꯪꯒꯤ ꯑꯗꯨꯃꯛ ꯍꯥꯏꯕꯅꯤꯗ ꯑꯐꯕ ꯑꯃ ꯈꯜꯂꯒ ꯀꯣ ꯂꯨꯍꯣꯡꯉ ꯂꯣꯏꯔꯦ
ꯎꯝ ꯑꯗꯨꯅ ꯍꯥꯏꯕꯗꯤ ꯅꯪ ꯑꯩꯁꯦ ꯐꯠꯇꯦ ꯍꯥꯏꯕꯅꯤꯅꯦ
ꯀꯔꯤꯅꯣ ꯅꯪꯒꯤꯗꯃꯛ ꯍꯥꯏ ꯑꯩꯗꯤ ꯀꯔꯤ
ꯑꯩꯅꯗꯤ ꯅꯪꯒꯤꯗꯃꯛꯇ ꯉꯥꯡꯉꯤꯕ ꯅꯪꯅ ꯅꯪꯅ ꯑꯩꯒꯤꯗꯃꯛꯇ ꯉꯥꯡꯉꯤꯕ꯭ꯔꯣ ꯍꯥꯏꯕꯤꯔꯤꯕ꯭ꯔꯣ
ꯑꯧ ꯑꯩꯅ ꯅꯪꯒꯤꯗꯃꯛꯇ ꯍꯥꯏꯕꯅꯦ
ꯌꯥꯏ ꯌꯥꯏꯗꯁꯨ
ꯎꯝ ꯆꯅꯥꯒꯤꯗꯃꯛ ꯃꯥꯟꯕ꯭ꯔꯣ ꯒꯥꯔꯤꯁꯦ ꯑꯗꯨꯝ ꯋꯥꯔꯤ ꯁꯥꯟꯅꯩ ꯑ ꯋꯥꯔꯤꯗꯤ ꯑꯗꯨꯝ ꯂꯩꯌꯦꯀꯣ
ꯎꯝ
ꯋꯥꯔꯤꯁꯦ ꯂꯩꯇꯦ ꯍꯥꯏꯕ ꯌꯥꯗ꯭ꯔꯦ ꯑꯗꯨꯝ ꯂꯩꯒꯅꯤ
ꯊꯣꯡ ꯍꯥꯡꯉ ꯊꯝꯕꯅꯤꯅ ꯝ ꯆꯪꯊꯣꯛ ꯎꯝ ꯊꯣꯛꯄꯗꯨꯒꯤꯗ
ꯀꯣꯔꯤꯔꯣ ꯉꯥꯡꯕ꯭ꯔꯥ ꯅꯪꯗꯤ
ꯅꯠꯇꯦ ꯊꯣꯡꯗꯣ ꯍꯥꯡꯉꯝꯕꯅꯤꯅ ꯆꯪꯕ ꯊꯣꯛꯄꯗꯣ ꯂꯥꯛꯑꯕꯅꯤꯗ
ꯅꯣꯏꯒꯤ ꯊꯣꯡꯡꯂꯣ
ꯅꯠꯇꯦꯗ ꯋꯥꯔꯤ ꯁꯥꯕꯁꯨ ꯀꯃꯨꯅꯤꯀꯦꯁꯟꯁꯨ ꯗꯣꯔ ꯂꯩꯗꯅ
ꯑꯣ ꯑꯣ
ꯃꯗꯨꯒꯤ ꯗꯣꯔꯗ ꯏꯕꯥꯅꯤ ꯊꯤꯡꯗꯦꯕꯅꯤꯗ
ꯁꯦꯁ
ꯃꯩꯇꯩꯂꯣꯟꯗ ꯆꯪꯕ ꯊꯣꯛꯄ ꯍꯥꯏꯔꯒ ꯇꯥꯕ ꯅꯨꯡꯉꯥꯏꯇꯕꯗꯣ ꯑꯗꯨꯒꯤꯅꯤ ꯍꯥꯏꯅ ꯇꯣꯛꯈ꯭ꯔꯣ ꯍꯥꯏꯕꯗꯣ
ꯀꯅꯥ ꯈꯣꯡꯕꯍꯦ
ꯎꯝ ꯑꯩꯅꯗꯤ ꯆꯝꯕ
ꯑꯥ ꯑꯥ ꯑꯥ ꯑꯩ ꯑꯩ ꯑꯩ ꯑꯩꯅ ꯀꯔꯤ ꯁꯤꯡꯕ ꯅꯠꯇꯦ ꯉꯁꯤ ꯄ ꯉꯁꯤꯐꯥꯎ ꯋꯥꯔꯤ ꯁꯥꯟꯅꯔꯛꯄꯗ ꯑꯩ ꯅꯉꯣꯟꯗ ꯀꯣꯏꯁꯟ ꯇꯧꯗꯦ ꯀꯣꯏꯁꯟ ꯇꯧꯗꯦ ꯍꯥꯏꯕꯗꯤ ꯅꯪꯅ ꯋꯥ ꯑꯃ ꯍꯥꯏꯕꯗ ꯑꯩ ꯑꯗꯨꯝ ꯀꯩꯁꯨ ꯍꯪꯗꯦ ꯑꯗꯨ ꯅꯊꯟꯅ ꯑꯗꯨꯝ ꯑꯦꯛꯁꯄ꯭ꯂꯦꯟ ꯇꯧꯋꯦ
ꯑꯠꯆꯥ ꯑꯗꯨ ꯑꯣꯏꯔꯗꯤ ꯇꯧꯔꯔꯣꯏꯒꯦꯗ
ꯍꯥꯏꯗꯤ ꯑꯩꯅꯗꯤ ꯀꯩꯁꯨ ꯍꯥꯏꯗꯦꯕ ꯑꯗꯨ ꯅꯊꯟꯗ ꯑꯦꯛꯁꯄ꯭ꯂꯦꯟ ꯇꯧꯔ ꯂꯩ ꯑꯗꯨ ꯇꯟꯗ꯭ꯔꯣ
ꯇꯟꯗꯦꯍꯦ ꯑꯗꯨ ꯇꯜꯂꯗꯤ ꯑꯗꯨꯝ ꯌꯥꯔꯣꯏꯗꯅ
ꯑꯦ ꯑꯩꯕꯨ ꯁꯤꯡꯉꯦ ꯍꯥꯏꯕ ꯁꯥꯏꯅꯦ ꯑꯩꯅ ꯅꯣꯛꯄꯗ ꯅꯪꯁꯦ ꯍꯦꯛꯇ ꯄꯥꯈꯠꯄ ꯃꯥꯜꯂꯦ
ꯎꯝ ꯄꯈꯠꯇꯦꯗ ꯄꯈꯠꯇꯦꯗ
ꯅꯪ ꯅꯨꯄꯥ ꯑꯃ ꯀꯣꯏꯕ ꯀꯥꯟꯗ ꯅꯪ ꯅꯨꯄꯥ ꯑꯇꯣꯞꯄ ꯑꯃ ꯋꯥꯔꯤ ꯁꯥꯔꯕ꯭ꯔꯣ
ꯎꯝ ꯐꯦꯡ ꯉꯗꯤ